ꯇꯥꯏꯌꯦ
ꯆꯥꯛ ꯆꯥꯔꯕ ꯀꯃꯥꯏꯅ ꯇꯧꯔꯒꯦ
ꯁꯥꯥꯛꯁꯠ
ꯀꯩꯅ ꯅ ꯆꯥꯕ
ꯁꯒꯔꯤ ꯊꯣꯡꯉꯦ ꯑꯗꯨꯒ ꯁꯦꯞꯕꯣꯠ ꯑꯃ ꯏꯔꯣꯜꯂꯦ ꯑꯗꯒꯤ ꯀꯥꯡꯍꯧ ꯈꯔ ꯀꯥꯡꯍꯧꯗꯨꯗꯤ ꯉꯔꯥꯡꯒꯤ ꯀꯥꯡꯈꯧ ꯑꯣꯏꯔꯦ ꯉꯔꯥꯡꯁꯤ ꯀꯥꯡꯍꯧ ꯌꯥꯝ ꯉꯧꯕ ꯎꯗꯗ ꯇ ꯆꯁꯔꯂꯦ
ꯀꯥꯡ ꯀꯨꯏꯔꯕ ꯆꯥꯕ ꯇꯣꯛꯄꯗꯤ
ꯄꯨꯡꯈꯥꯏꯃꯨꯛ ꯐꯥꯔꯝꯕꯅꯤꯌꯦ ꯑꯩꯁꯦ ꯊꯕꯛꯁꯦ ꯌꯥꯎꯒꯦꯅ ꯇꯧꯕ ꯅꯥꯀꯟ ꯑꯃꯗ ꯃꯨꯜꯍꯟꯒꯦ ꯌꯦꯅ ꯍꯥꯎꯕꯅ ꯃꯩ ꯊꯥꯒꯠꯂꯒ ꯇꯟꯗꯅ ꯉꯍꯥꯛꯇꯪ ꯄꯣꯊꯥꯈꯤꯒꯅ ꯍꯤꯠꯄ ꯑꯃ ꯂꯩꯔꯝꯃꯕ ꯑꯩꯁꯨ
ꯎꯕꯨꯡ ꯋꯥꯗꯤ ꯀꯩꯀꯩ ꯆꯥꯏꯕꯗꯨꯗꯤ
ꯏꯕꯨꯡꯉꯣꯗ ꯃꯒꯤ ꯉꯔꯥꯡꯒꯤ ꯌꯦꯟ ꯀꯥꯡꯁꯣꯏꯗꯣ ꯈꯔ ꯇꯧꯔꯒ ꯁꯒꯔꯤꯁꯨ ꯆꯥꯅꯤꯡꯉꯦꯅ ꯍꯥꯏꯕ ꯃꯥꯁꯨ ꯁꯒꯔꯤ ꯃꯍꯤꯒꯤ ꯐꯖꯅ ꯊꯛꯈ꯭ꯔꯕꯅꯤ
ꯁꯨꯝ ꯆꯥꯗꯕ ꯀꯨꯏꯕꯒꯤ ꯑꯥ ꯃꯄꯥꯥꯟꯜꯅ ꯁꯨꯝ ꯂꯩꯕꯗꯣ
ꯎꯝ ꯑꯗꯨꯁꯨ ꯑꯗꯨ ꯑꯣꯏꯔꯦꯗꯅ ꯑꯗꯨꯒ ꯆꯥꯛꯇꯨꯗꯅ ꯈꯤꯇꯪ ꯈꯤꯇꯪ ꯆꯥꯏ ꯍꯥꯏꯕ ꯅꯨꯄꯤꯝꯆꯥꯁꯤꯁꯨꯥꯛ ꯌꯥꯝ ꯆꯥꯗꯦ ꯃꯥꯁꯨ ꯆꯥꯗꯦ ꯆꯥꯛ ꯌꯥꯝ ꯆꯥꯗꯦꯕ
ꯂꯥꯑꯦ ꯂꯩꯕꯥꯛ ꯇꯧꯕ
ꯄꯨꯡ ꯀꯌꯥꯗꯩ ꯁꯨꯔꯤꯅꯣ
ꯃꯥꯁꯨ ꯀꯨꯏꯗ꯭ꯔꯤꯌꯦ ꯄꯨꯡꯘꯥꯏꯃꯨꯛ ꯐꯥꯗꯅ ꯉꯥꯏ ꯑꯈꯣꯏꯅ ꯆꯥꯛ ꯍꯦꯛ ꯇꯣꯛꯂꯛꯄꯩ ꯇꯥꯏꯃꯤꯡꯗꯨꯗ ꯂꯥꯛꯑꯦ
ꯃꯥ ꯀꯌꯥ ꯂꯥꯛꯏꯅꫭ ꯖꯦ
ꯃꯇꫭꯝꯗꯅꯤꯗ ꯈꯣꯠꯂꯣꯏꯅꯔꯀꯥꯟ ꯎ ꯋꯥ ꯑꯗꯒꯤ ꯃꯨꯛ ꯕꯣꯔꯥꯅꯨꯡꯂꯥ ꯂꫭꯏ ꯊꯥꯗꯔ ꯊꯝꯃꯦꯕ ꯁꯤꯃꯦꯟꯇ ꯀꯩꯀꯥ ꯑꯗꯨ ꯈꯣꯏꯗ ꯂꯩꯕꯔꯕꯥ ꯀꯩ ꯍꯥꯏꯅꯣ ꯇꯥꯗ꯭ꯔꯦ ꯅꯪ ꯉꯥꯡꯉꯤꯗꯨ
ꯃꯊꯟꯗ ꯂꯣꯏ ꯁꯨꯕ ꯉꯝꯕ꯭ꯔꯥ ꯍꯥꯏꯕ
ꯑꯣ ꯑꯈꯣꯏꯒꯤ ꯀꯩꯅꯣ ꯃꯥꯒꯤ ꯀꯩꯅꯣꯗꯣ ꯑ ꯒ꯭ꯔꯦꯠ ꯕꯤꯝ ꯂꯥꯛꯄꯒꯤꯅꯦ ꯈ꯭ꯋꯥꯏ ꯃꯈꯥ ꯊꯪꯕꯒꯤ ꯒ꯭ꯔꯦꯠ ꯕꯤꯝ ꯑꯅ ꯑꯃ ꯂꯩꯌꯦꯕꯀꯣ ꯑꯗꯨ ꯂꯥꯛꯄꯒꯤ ꯎꯝ ꯀꯩꯅꯣ ꯇꯧꯕ ꯃ ꯈꯣꯏꯒꯤ ꯌꯥꯝ ꯂꯨꯅ ꯇꯧꯗꯧ ꯅꯠꯇꯦꯗ ꯑꯗꯨꯗꯤ ꯎꯝ ꯀꯃꯥꯏ ꯍꯥꯏꯗꯣꯏꯅꯣ ꯑꯩ ꯍꯥꯏꯕ ꯇꯥꯛꯄ ꯍꯩꯇ꯭ꯔꯦ ꯇꯥꯍꯔꯤꯌꯦ ꯃꯝꯃꯤꯅ
ꯁꯥꯕ ꯅ ꯂꯩꯐꯝ ꯉꯈꯪꯗꯦꯗ ꯐꯃꯨꯡꯗ ꯂꯩꯕꯩꯔ ꯁꯥꯏꯌꯦ ꯃꯄꯥꯟ ꯂꯩꯔꯦ ꯁꯥꯏ ꯒ꯭ꯌꯥꯟ ꯇꯥꯗꯦ
ꯍꯥꯏ ꯑꯗꯨꯅꯤ ꯒ꯭ꯌꯥꯟ ꯇꯥꯗꯦ ꯁꯥꯕꯗ ꯎꯝ
ꯗꯥꯔ ꯁꯝꯃꯔꯗꫭ ꯃꯥ ꯀꯩꯅꯣꯗ ꯑꯦꯝ ꯌꯨꯗ ꯀꯩꯅꯣ ꯇꯧꯔꯤ ꯑꯌꯦ ꯑꯥ ꯅꯠ ꯁꯪꯀꯤ꯭ꯔꯤꯇꯟꯒꯤꯗ ꯑ ꯇꯧꯔꯤ ꯃꯥꯁꯇꯔ ꯇꯧꯔꯤ ꯑꯅ
ꯃꯁꯇ ꯇꯧꯔꯤꯕꯅꯦ ꯃꯥ
ꯎꯝ ꯍꯧꯖꯤꯛꯀꯥꯟꯗꯤ ꯌꯥꯝ ꯂꯩꯔꯦꯗ ꯑꯦꯝ ꯌꯨꯁꯦ ꯍꯥꯏꯕꯗꯤ ꯅꯍꯥꯟꯋꯥꯏꯗꯤ ꯂꫭꯏ ꯈꯪ ꯉꯝꯗꯦꯅ ꯍꯧꯖꯤꯛꯇꯤ ꯂꯥꯏ ꯍꯔꯥꯎꯕ ꯎꯃꯪ ꯂꯥꯏ ꯍ ꯍꯔꯥꯎꯕ ꯍꯥꯏꯗꯤ ꯃꯈꯟ ꯃꯈꯟ ꯂꯩꯈ꯭ꯔꯦꯕ ꯍꯥꯏꯗꯤ ꯑꯩꯈꯣꯏ ꯃꯇꯝꯗꯗꯤ ꯈꯪꯗꯤꯅꯀꯣ ꯍꯧꯖꯤꯛꯀꯥꯟꯗꯤ ꯃꯥꯒꯤ ꯊꯤ ꯟꯕꯤꯅꯕ ꯑꯗꯒꯤ ꯀꯩꯅꯣ ꯇꯧꯕꯤꯅꯕ ꯃꯌꯥꯝ ꯂꯩꯕꯅꯤꯅ ꯃꯥꯒꯤ ꯁꯞꯖꯦꯛ ꯑꯣꯏꯅ ꯑꫭꯏꯅ ꯑꯗꯨꯝ ꯃꯥꯏ ꯍꫭ
ꯇꯝꯃꯦ ꯁꯨꯝ ꯁꯤꯒꯨꯝꯕꯁꯤꯗꯁꯨ ꯗꯨꯝ ꯃꯁꯇꯔ ꯇꯧꯕ ꯈꯣꯠꯄ ꯗꯨꯝ ꯇꯣꯉꯥꯟ ꯇꯣꯉꯥꯟꯕ ꯂꯩꯔꯦꯕ ꯖꯒꯣꯏꯒꯤꯗꯖꯨ ꯎꯝ ꯍꯣꯏ ꯇꯝꯃꯝꯗꯧ ꯃꯥꯟꯕ ꯎꯝ
ꯀꯩꯗꯧꯔꯤꯅꯣ
ꯁꯨꯝ ꯐꯝꯃꯤꯌꯦ ꯊꯕꯛ ꯀꯩꯅꯣ ꯇꯧꯗꯦ ꯃꯝꯃꯤꯅ ꯑꯁꯥꯄꯣꯠꯇꯨ ꯃꯨꯜꯍꯟꯒ꯭ꯔꯦ ꯆꯥꯛꯊꯣꯛꯄ ꯑꯩ ꯉꯥꯏꯍꯥꯛ ꯄꯣꯊꯥꯈꯤꯒꯦꯅ
ꯈꯣꯠꯇꯕ ꯂꯩꯇ꯭ꯔꯕꯥ
ꯆꯠꯊꯣꯛ ꯇꯧꯕꯗꯤ ꯀꯔꯤꯝ ꯂꯩꯇꯦꯗ ꯆꯠꯊꯣꯛꯅꯤꯡꯕꯁꯨ ꯐꯥꯎꯗꯦꯗ ꯍꯧꯖꯤꯛꯀꯥꯟ ꯊꯕꯛ ꯃꯌꯥꯝꯁꯤꯗ ꯌꯥꯝꯅ ꯂꯩꯔꯕꯅꯤꯅ
ꯑꯅ ꯑꯣꯏꯔꯛꯄꯅꯦ
ꯑꯍꯟ ꯑꯣꯏꯔꯛꯄꯒꯤ ꯉꯥꯛꯇꯁꯨ ꯅꯠꯇꯅ ꯊꯕꯛ ꯃꯌꯥꯝꯁꯦ ꯌꯥꯝ ꯌꯥꯝꯁꯤꯜꯂꯛꯄꯗꯣ
ꯆꯍꯤ ꯌꯥꯝꯃꯤ ꯈꯨꯗꯤꯡꯒꯤ ꯑꯍꯟ ꯊꯕꯛ ꯌꯥꯝꯃꯦ
ꯊꯕꯛ ꯌꯥꯅꯤ ꯍꯥꯏꯅꯤ
ꯅꯣꯏ ꯉꯔꯥꯡ ꯀꯩꯅꯣ ꯄꯩꯁꯥꯒꯤ ꯀꯩꯒꯤ ꯍꯥꯏꯅꯕꯗꯤ ꯀꯃꯥꯏꯅ ꯇꯧꯔꯦ
ꯑꯗꯨꯒꯤꯗꯣ ꯍꯌꯦꯡꯕꯥꯛ ꯉꯁꯤ ꯂꯩꯕꯥꯛꯄꯕ꯭ꯔꯥ
ꯎꯝ
ꯁꯤꯗ ꯄ ꯄꯣꯛꯄ ꯑꯣꯏꯔꯦ ꯍꯌꯦꯡ ꯇꯧꯔꯁꯦꯅ ꯑꯃꯨꯛ ꯍꯥꯏꯌꯦ ꯃꯥꯁꯦ ꯅꯣꯡꯃ ꯅꯣꯡꯃꯒꯤ ꯁꯨꯝ ꯌꯩꯊꯣꯛꯑꯣ ꯌꯩꯊꯣꯛꯑ ꯌꯩꯊꯣꯛꯑꯒ ꯌꯩꯊꯣꯛꯑ ꯁꯨꯝ ꯂꯩꯔꯦ ꯇꯜꯂꯦꯣꯏ ꯑꯗꯨꯒꯤ ꯑꯗꯨꯒꯤ ꯋꯥꯔꯤ ꯍꯦꯛ ꯁꯥꯟꯅꯔꯨꯕꯗ ꯍꯅꯤ ꯆ ꯎꯝ
ꯉꯔꯥꯡ ꯍꯥꯏꯔꯛꯣ ꯉ ꯍꯥꯏꯔꯛꯑꯣ ꯍꯌꯦꯡ ꯍꯥꯏꯅꯤꯁꯦ
ꯉꯁꯤ ꯑꯃꯨꯛ ꯍꯥꯏꯔꯛꯏꯕ ꯉꯁꯤ ꯑꯃꯨꯛ ꯂꯥꯛꯑꯝꯃꯕꯅꯦ ꯍꯗꯥꯅ ꯐꯣꯟ ꯍꯟꯖꯤꯟ ꯍꯟꯖꯤꯟ ꯇꯧꯔꯒ ꯍꯪꯉꯕꯅꯤ ꯑꯩ ꯂꯥꯛꯀꯦ ꯑꯗꯨꯒꯤ ꯋꯥꯔꯤꯗꯣ ꯁꯥꯁꯅ ꯇꯧꯔꯒ ꯃꯥꯗꯣ ꯂꯥꯛꯑꯝꯃꯦꯕ ꯑꯗꯨ ꯍꯥꯏꯔꯝꯕ
ꯑꯃꯨꯛ ꯃꯤ ꯈꯨꯗꯤꯡꯗ ꯑꯃꯨꯛ ꯍꯥꯏꯔꯝꯗꯣꯏꯅꯤꯅ ꯑꯗꯨꯃꯥꯏꯅ ꯍꯥꯏꯦ ꯑꯗꯨꯃꯥꯏꯅ ꯍꯥꯏꯌꯦꯦ ꯑꯃꯨꯛ
ꯑꯗꯨꯅꯤ ꯃꯣꯏꯗ ꯋꯥ ꯉꯥꯡꯕꯁꯦ ꯇꯜꯂꯕꯅꯦ ꯑꯋꯣꯏꯕ ꯑꯃꯇ ꯉꯥꯡꯗꯕꯅꯤꯅ ꯑꯩꯈꯣꯏꯁꯨꯅꯦ ꯏꯁꯥꯁꯤꯗ ꯁꯥꯎꯅꯤꯡꯉꯒ ꯑꯗꯨꯝ ꯂꯩꯍꯧꯔꯦ ꯍꯥꯏꯕ
ꯑꯦ ꯈꯣꯒꯥ ꯑꯗꯨꯝ ꯈꯔ ꯈꯔ ꯍꯥꯏꯔꯒ
ꯑꯗꯨꯅꯤ ꯑꯩꯈꯣꯏꯗꯤ ꯑꯩ ꯉꯁꯤ ꯇꯧꯔꯅꯤ ꯍꯥꯏꯗꯤ ꯉꯁꯤ ꯁꯤ ꯇꯧꯔꯅꯤ ꯍꯌꯦꯡ ꯄꯤꯒꯦ ꯍꯥꯏꯗꯤ ꯍꯌꯦꯡ ꯄꯤꯔꯅꯤ ꯑꯗꯨ ꯁꯨꯃꯥꯏꯅ ꯂꯩꯕ ꯃꯤꯅꯦꯕ ꯑꯩꯈꯣꯏꯗꯤ ꯑꯗ ꯃꯣꯏꯗꯤ ꯑꯗꯨꯒꯨꯝꯕꯒꯤ ꯀꯩꯅꯣꯁꯦ ꯂꯩꯇꯦꯕ ꯃꯁꯥꯗꯣ ꯅꯣꯡꯃ ꯅꯣꯡꯃꯒꯤ ꯑꯩ ꯉꯥꯡꯈ꯭ꯔ ꯂꯣꯏꯔꯦ ꯑꯗꯨꯅ ꯏꯀꯥꯏ ꯈꯪꯗꯕꯒꯤ ꯍꯤꯗꯥꯛ ꯂꯩꯇꯦꯅ ꯑꯗꯨꯝ ꯇꯧ ꯂꯩꯔ
ꯅꯣꯡꯃ ꯆꯨꯞꯄ ꯂꯥꯟꯊꯣꯛꯈ꯭ꯔꯗꯤ ꯌꯥꯔꯦ ꯑꯗꯨꯝ ꯈꯟꯕꯤꯗꯣ ꯍꯌꯦꯡ ꯑꯃꯨꯛ ꯀꯩ ꯍꯥꯏ ꯁꯤꯒꯦꯅ ꯈꯟꯕ ꯍꯧꯔꯝꯃꯅꯤ ꯍꯧꯖꯤꯛꯇꯛꯇꯤ
ꯑꯗꯨꯅꯤ ꯑꯗꯨꯃꯥꯏꯅ ꯈꯜ ꯂꯩꯔꯝꯃꯅꯤ ꯍꯥꯏꯔꯕꯅꯦ ꯑꯩꯈꯣꯏꯁꯨ ꯇꯜꯂꯦꯗ
ꯑꯃꯨꯛ ꯑꯥ ꯀꯩꯅꯣ ꯆꯠꯇ ꯃꯈꯥꯔꯣꯝ ꯆꯠꯇꯂꯤ ꯑꯗꯨ ꯆꯠꯂꯤ ꯇꯧꯔꯒ ꯇꯣꯛꯆꯔꯅꯤ ꯑꯗꯨꯝ
ꯎꯝ
ꯅꯍꯥꯟꯋꯥꯏꯗꯤ ꯍꯩ ꯔꯥꯁꯦ ꯌꯥꯝ ꯆꯥꯅꯤꯡꯉꯝꯕꯅꯤ ꯍꯧꯖꯤꯛꯀꯥꯟꯁꯤꯗꯅꯦ ꯀꯩꯅꯣ ꯈꯪꯗꯛ ꯍꯟꯅꯔꯛꯄꯅꯗꯤ ꯍꯩ ꯔꯥꯁꯦ ꯑ ꯆꯥꯅꯤꯡꯕ ꯑꯣꯏꯗꯣꯏꯅꯤ
ꯎꯝ ꯅꯍꯥꯟꯗꯒꯤ ꯐ꯭ꯔꯤꯖꯇ ꯍꯩꯈꯥ ꯃꯆꯥ ꯃꯆꯥ ꯃꯌꯥꯝ ꯌꯥꯎ ꯂꯩꯅꯦ ꯑꯗꯣ ꯆꯥꯕꯤꯌꯨ ꯑꯝꯇ ꯌꯥꯗꯦ ꯍꯩꯅꯧ ꯑꯁꯪꯕ ꯑꯣꯏꯅ ꯆꯥꯒꯦ ꯍꯥꯏ ꯏꯕꯉꯣꯟꯗ ꯃꯔꯝꯃ
ꯍꯥꯏꯩꯅꯧꯁꯤꯗꯤ ꯌꯥꯝ ꯄꯥꯜꯂꯤꯕ ꯀꯣ ꯑꯩꯈꯣꯏ ꯀꯥꯟꯗ ꯁꯕꯪ ꯆꯠꯄꯗ ꯈꯥꯏꯗꯧ ꯃꯉꯥ ꯇꯧ ꯍꯦꯜꯂꯛꯑꯦ ꯑꯗꯨꯒꯅꯦ ꯈꯥꯏꯔꯨ ꯀꯥꯟꯗꯅ ꯍꯩꯅꯧꯕꯕꯨꯗꯤ ꯑꯍꯥꯎꯕ ꯍꯩꯖꯝꯩꯅ ꯍꯩꯅꯧꯅꯦꯕ ꯇꯤꯟꯃꯛꯇ ꯆꯥꯕ ꯑꯝꯇ ꯌꯥꯗꯦ ꯑꯗꯨꯗꯤ ꯎꯝ
ꯎꯝ ꯍꯩꯅꯧꯁꯦ ꯇꯤꯟ ꯈꯔ ꯆꯥꯒꯟꯕ ꯀꯩꯅꯣꯁꯨ ꯂꯩꯌꯦꯕ ꯁꯥꯟꯇꯤꯀꯨꯃꯥꯔ ꯍꯥꯏꯒꯤ ꯃꯌꯨꯝꯗ ꯄꯥꯟꯕ ꯍꯩꯅꯧꯗꯨꯁꯨ ꯑꯩꯈꯣꯏꯒꯤ ꯁꯥꯡꯒꯞꯀ ꯇꯧꯔꯒ ꯃꯁꯛ ꯀ ꯌꯥꯝ ꯐꯖꯕꯗꯣ ꯑꯗꯨ ꯑꯣꯏꯕ ꯑꯗꯨ ꯑꯗꯨꯒ ꯃꯣꯏꯗꯨꯁꯨꯅ ꯍꯦꯛ ꯃꯨꯟꯕꯒꯅꯦ ꯑꯃꯠꯇ ꯂꯧꯕ ꯌꯥꯗꯦ ꯍꯥꯏꯕ ꯇꯤꯟ ꯌꯥꯝ ꯆꯥꯕ ꯑꯣꯏꯕ
ꯌꯥꯏ ꯀꯪꯂꯥ ꯃꯌꯥꯝꯁꯨ ꯌꯥꯝ ꯐꯔꯦꯦ ꯈꯥ ꯂꯩꯔꯗꯤ ꯉ ꯉꯟꯅꯝ ꯇꯧꯔꯒ ꯆꯥꯕ ꯌꯥꯔꯝꯃꯦ
ꯑꯩꯁꯨ ꯄꯥꯛꯅꯕ ꯀꯩꯅꯣ ꯁꯧꯤꯒ ꯊꯣꯡꯅ ꯆꯥꯅꯤꯡꯉꯦꯅ ꯉꯔꯥꯡꯗꯤ ꯍꯥꯏꯔꯤꯅꯦ
ꯇꯨꯔꯦꯟꯒ ꯍꯧꯖꯤꯛ ꯌꯥꯝ ꯐꯅꯩ
ꯇꯨ ꯌꯦꯉꯤꯉ
ꯎꯝ ꯉꯥ ꯃꯆꯥ ꯃꯆꯥ ꯃꯆꯥ ꯌꯥꯝꯗꯤ ꯆꯥꯎꯗꯕꯤ ꯄꯣꯛ ꯉꯥ ꯑꯣꯏꯔꯁꯨ ꯆꯃꯆꯥꯞ ꯍꯥꯞꯗꯨꯣ
ꯎ ꯍꯅꯤꯡꯉꯤ ꯏꯟ ꯁꯣꯟꯕꯁꯦ ꯌꯥꯝ ꯄꯥꯝꯃꯦ
ꯑꯩꯈꯣꯏ ꯁꯤꯗꯗꯤ ꯑꯗꯨꯝ ꯉꯥꯥꯁ ꯑꯗꯨꯝ ꯆꯥꯡ ꯅꯥꯏꯅ ꯐꯥꯅꯩꯗ ꯑꯗꯩ ꯉꯥꯁꯨ ꯍꯣꯡꯉꯦꯕ ꯑꯩꯈꯣꯏ ꯑꯗꯨꯝ ꯅꯨꯡꯍꯟꯕꯤ ꯀꯩꯀꯩ ꯑꯩꯈꯣꯏ ꯐꯥꯝꯕꯨꯗꯤ ꯐꯥꯝꯅꯤ ꯍꯥꯏ ꯇꯥꯔꯁꯨ ꯃꯆꯤꯟꯖꯥꯛ ꯌꯥꯝ ꯄꯤꯖꯕ ꯑꯗꯨꯃꯥꯏꯅꯗꯤ ꯅꯠꯇꯕꯀꯣ ꯑꯗꯨꯝ ꯂꯩꯌꯦꯕ ꯃꯁꯥꯁꯨ ꯆꯥꯟꯅꯕ ꯄꯣꯠ ꯑꯣꯏꯕꯅꯤꯅꯅꯦ ꯃꯤꯗꯤ ꯑꯁꯣꯝ ꯅꯥꯀꯟꯗ ꯏꯝꯐꯥꯜ ꯂꯣꯝꯗ ꯀꯩꯗ ꯀꯩ ꯇꯧꯏ ꯃꯌꯥꯝ ꯃꯊꯛꯂꯣꯝꯗ ꯇꯧꯔꯤ ꯃꯌꯥꯝꯁꯤꯗꯤ ꯄꯨꯔꯥ ꯃꯊꯛꯇꯅ ꯀꯩꯅꯣ ꯀꯣꯜꯂꯁꯤꯜꯂꯅꯤ ꯃꯈꯥꯗꯅꯗꯥꯗꯥꯏ ꯊꯥꯗꯕꯤꯅꯦꯕ
ꯃꯥꯅꯦ ꯃꯥꯅꯦ
ꯇꯧꯗꯦꯕ ꯁ꯭ꯋꯥꯏꯗꯗꯤ ꯑꯗꯨꯝ ꯐꯖꯅ ꯁꯦꯡꯅ ꯍꯥꯏꯗꯤ ꯃꯣꯏꯒꯤꯁꯨ ꯑꯗꯨꯝ ꯅꯣꯡ ꯐꯥꯗꯣꯛ ꯆꯥꯅꯤꯡꯕ ꯀꯥꯟꯗ ꯍꯥꯏꯗꯤ ꯆꯥꯅꯤꯡ ꯐꯥꯕꯔꯥ ꯆꯥꯕ ꯌꯥꯅꯉꯥꯏ ꯃꯑꯣꯡꯗ ꯂꯣꯏꯕꯗꯣ ꯑꯗꯨꯗꯨꯁꯨ ꯉꯥꯁꯦ ꯑꯗꯨꯝ ꯁꯤꯔꯒ ꯁꯤꯔꯁꯨ ꯑꯩꯈꯣꯏꯒꯤ ꯃꯥ ꯑꯩꯅ ꯅꯍꯥꯃ ꯕꯖꯥꯔꯗ ꯀꯩꯗ ꯂꯩꯕꯗꯨꯗꯤ ꯉꯥꯁꯦ ꯑꯗꯨꯝ ꯁꯤꯔꯀꯥꯟꯗ ꯑꯃꯨꯛ ꯕꯔ ꯑ ꯄꯠꯄꯗꯣ ꯑꯗꯨꯃꯥꯏꯅ ꯇꯧꯋꯦꯕ ꯑꯗꯩ ꯁꯤꯗꯤ ꯁꯤꯗ ꯂꯩꯔꯤꯕ ꯌꯣꯜꯂꯤꯕ ꯉꯥ ꯃꯈꯩꯁꯤꯗꯤ ꯑꯗꯨꯝ ꯁꯤꯔꯁꯨ ꯑꯗꯨꯝ ꯇꯤꯡ ꯇꯤꯡꯉꯒ ꯁꯠ ꯇꯤꯡꯉꯒ
ꯍꯣꯏꯅꯦ ꯍꯥꯏꯅꯦ ꯑꯩꯈꯣꯏ ꯃꯅꯤꯡꯒꯤ ꯄꯨꯈ꯭ꯔꯤꯗ ꯍꯟꯗꯛ ꯉꯥꯗꯣ ꯁꯤꯔꯝꯃꯒꯁꯨ ꯂꯣꯏ ꯆꯆꯥ ꯌꯥꯏ ꯅꯨꯡꯉꯥꯏꯅꯦ ꯇ ꯈꯜꯂ ꯑꯕ ꯉꯍꯗꯨꯛꯇ ꯇꯥꯕ ꯌꯥꯏ ꯍꯥꯏꯕ
ꯕꯔꯕꯔ ꯄꯠꯇꯦꯕ ꯀꯟ ꯀꯟ ꯂꯥꯎꯔ ꯂꯩꯕꯒꯤ ꯑꯗꯨꯝ ꯆꯥꯕ ꯌꯥꯕꯗꯣ ꯑꯗꯨꯃꯥꯏꯅ ꯑꯣꯏꯌꯦꯕ ꯎꯝ ꯈꯪꯗꯦ ꯁꯥꯒ ꯁꯥꯕ ꯂꯩꯐꯝ ꯂꯩꯇꯦ ꯑꯗꯨ ꯇꯧꯔꯦ
ꯎꯝ ꯁꯁꯥꯏ ꯍꯁꯥꯏ
ꯑꯩ ꯃꯤꯠꯁꯦ ꯌꯥꯝ ꯅꯨꯡꯉꯥꯏꯇ꯭ꯔꯦ ꯑꯝꯇ ꯌꯦꯡꯊꯣꯛꯄ ꯌꯥꯔꯔꯦ ꯃꯌꯦꯛ ꯃꯁꯣꯟꯁꯦ ꯐꯖꯅꯌꯦꯛ ꯃꯌꯦꯛ ꯃꯣꯟꯁꯦ ꯎꯕ ꯐꯪꯗ꯭ꯔꯦ ꯍꯥꯏꯕ ꯈꯤꯇꯪ ꯀꯨꯞꯈꯤꯕꯗꯣ ꯄꯥꯕ ꯑꯃ ꯍꯩꯇ꯭ꯔꯦꯕ ꯐꯣꯟ ꯅꯝꯕꯔꯁꯤ ꯌꯦꯡꯕꯗ ꯌꯦꯡꯕ ꯃꯌꯦꯛꯁꯦꯗ ꯁꯣꯏ ꯍꯥꯏꯕ꯭ꯔꯣ
ꯑꯗꯨꯅꯤ ꯃꯦꯠꯆꯠ ꯆꯦꯛꯀ ꯆꯦꯛꯁꯤꯟꯗꯕ ꯑꯗꯒꯤ ꯅꯥꯔꯀꯥꯟꯗꯅ ꯌꯥꯝ ꯃꯔꯨ ꯑꯣꯏꯕꯗꯣ ꯑꯗꯨꯃꯥꯏꯅ ꯇꯧꯕꯅꯤ
ꯎꯝ
ꯍꯥꯟꯖꯤ ꯍꯥꯟꯖꯤ ꯃꯤ ꯍꯥꯞꯅꯕ ꯗ꯭ꯔꯣꯞꯇꯣ ꯈꯗꯥꯅ ꯉꯍꯥꯟ ꯂꯩꯔꯛꯄꯅꯦ ꯅꯣꯡ ꯅꯤꯅꯤꯗꯤ ꯍꯥꯞꯄꯝꯃꯦ ꯑꯗꯨꯒ ꯑꯗꯨꯝ ꯚꯥꯞ ꯑꯣꯏꯗꯕꯒ ꯀꯩꯒ ꯑꯗꯨꯝ ꯍꯛꯇ ꯍꯥꯞꯇꯦꯕ ꯍꯛꯆꯥꯡꯁꯦ ꯐꯠꯇ꯭ꯔꯗꯤ ꯍꯛꯆꯥꯡꯒꯤ ꯀꯩꯅꯣꯁꯦ ꯖꯒꯥꯁꯦ ꯑꯃ ꯍꯦꯛ ꯅꯨꯡꯉꯥꯏꯇꯕꯗ ꯂꯣꯏꯅ ꯅꯨꯡꯉꯥꯏꯇꯦ ꯍꯥꯏꯕ
ꯑꯩ ꯁꯝꯅꯔꯤ ꯄꯨꯟ ꯌꯥ ꯌꯥꯗꯁꯨ ꯆꯥꯕ ꯌꯥꯔꯣꯏ ꯃꯤꯠꯅ ꯍꯥꯏ ꯌꯥꯗ꯭ꯔꯁꯨ ꯎꯗꯕꯅꯤꯅ ꯅꯤꯠ ꯀꯌꯥꯒꯁꯦ ꯌꯥꯝ ꯃꯔꯨ ꯑꯣꯏꯕꯅꯦ ꯈꯪꯗꯕ ꯁꯂꯄ ꯀꯥꯟ ꯁꯨꯞꯄ ꯔꯛꯅꯦ ꯈꯗꯦ ꯈꯤꯇꯪ ꯑꯗꯨꯝ ꯇꯤꯁꯤꯟꯕꯤꯕ ꯑꯗ
ꯑꯩꯒꯤꯅ ꯑꯔꯥꯞꯄꯕꯨꯗꯤ ꯑꯔꯥꯞꯄꯕꯨꯗꯤ ꯃꯌꯦꯛ ꯁꯦꯡꯅ ꯎꯏꯕ ꯑꯗꯨ ꯑꯅꯛꯄꯁꯤꯗꯤ ꯌꯦꯇꯨꯝ ꯂꯦꯡꯕꯒꯨꯝꯕ ꯑꯗꯒꯤ ꯂꯥꯏꯔꯤꯛ ꯏꯕꯒꯨꯝꯕ ꯐꯣꯟ ꯅꯝꯕꯔ ꯌꯦꯡꯕꯒꯨꯝꯕ ꯁꯤꯒꯨꯝꯕꯁꯤꯡꯁꯦ ꯅꯨꯡꯉꯥꯏꯇꯦꯕ
ꯍꯣꯏ ꯐꯔꯦ ꯑꯗꯨꯗꯤ ꯂꯩꯔꯔꯣ
ꯍ ꯍꯣ ꯍꯣꯏ ꯎꯝ ꯊꯝ ꯊꯝ